ꯍꯜꯂꯣ ꯇꯥꯔꯕꯣ
ꯇꯥꯗꯦ ꯈꯔꯔ ꯀꯟꯅꯥ ꯉꯥꯡꯉꯣ
ꯇꯥꯔꯔꯕꯣ
ꯍꯣꯏꯏ ꯇꯥꯗꯔꯤꯁꯦ꯫ ꯐꯩꯗꯣꯝ ꯁꯦꯝꯃꯒ ꯂꯩꯑꯦ ꯂꯧꯕꯨꯛꯇ ꯐꯩꯗꫭꯝ ꯁꯦꯝꯃꯒ ꯂꯛꯌꯦꯦ
ꯆꯥꯔꯣ ꯆꯥꯔꯣ ꯍꯥꯎꯅꯥ ꯆꯥꯔꯣ꯫
ꯏꯁꯁ
ꯐꯥꯏꯅꯥ ꯃꯤꯒꯤ ꯍꯨꯔꯥꯟꯕꯥ ꯑꯣꯏꯔꯝꯒꯅꯤꯅ ꯍꯧꯗꯣꯡꯁꯨ꯫
ꯍꯧꯗꯣꯡ ꯅꯠꯇꯦ ꯐꯩꯗꯣꯝ ꯍꯥꯏꯔꯒ
ꯍꯨꯏꯗꯣꯡ ꯅꯦ ꯑꯗꫭ ꯍꯨꯏꯗꯣꯡ ꯗꯣ꯫
ꯎꯝ ꯅꯪ ꯅꯥ ꯈꯪꯕꯔꯥ ꯅ° ꯍꯨꯏꯗꫭꯡ ꯃꯁꯥ ꯅꯪ ꯈꯪꯕ꯭ꯔꯥꯅꯦ ꯀꯃꯥꯏꯅ ꯇꯧꯕ꯭ꯔꯥ ꯃꯈꯣꯡ ꯀꯌꯥꯃꯨꯛ ꯄꯥꯗ꯭ꯔꯥ꯫
ꯑꯣꯑꫭ ꯀꯩꯅꯣ ꯃꯈꯣꯡꯗꯣ ꯇꯔꯨꯥꯛ ꯄꯥꯟꯕꯅꯦ꯫ ꯑꯗꯨꯒ ꯃꯥꯒꯤ ꯃꯥꯏꯗꯣ ꯍꯨꯏ ꯆꯞ ꯃꯥꯟ ꯍꯨꯏꯒ ꯆꯞ ꯃꯥꯟꯅꯕꯅꯦ꯫ ꯑꯗꯨꯒꯥ ꯄꯤꯛꯄꯗꯤ ꯀꯩꯅꯣ ꯇꯥꯔꯣꯑꯦ ꯅꯪ ꯐꯖꯥꯅ ꯇꯥꯎ
ꯃꯅꯥ ꯈꯛꯄꯝꯅꯦ ꯍꯧꯗꫭꯡ ꯃꯀꯣꯛ ꯄꯥꯟꯕꯥ
ꯅꯪ ꯅꯃꯤꯠ ꯌꯥꯗꯕꯥ ꯃꯥꯂꯀꯣ꯫
ꯏꯁ ꯌꯥꯔꯦ ꯌꯥꯔꯦ ꯅꯪꯅ ꯍꯥ ꯅꯪꯒꯤ ꯅꯨꯄꯥ ꯅꯪ ꯅꯨꯄꯥꯅ ꯅꯪ ꯕꯨ ꯐꯨꯕꯗꯣ꯫
ꯎꯝꯝ ꯑꯥꯁ ꯑꯩꯗꯤ ꯅꯨꯡꯁꯤꯅꯥ ꯐꯨꯕꯅꯤ ꯅꯤ ꯑꯗꯨꯝ ꯅꯥ ꯅꯥꯗꯦꯗ ꯀꯔꯤꯒꯤ ꯅꯥꯒꯅꯤ ꯅꯥꯗꯤꯍꯦ ꯃꯤ ꯅꯥ ꯐꯨꯕꯥꯕꯨ
ꯎꯇꯨꯞꯅ ꯐꯨꯕꯗꯣ ꯀꯃꯥꯏꯅ ꯇꯧꯕ꯭ꯔꯥ ꯅꯥꯕ꯭ꯔꯥ ꯑꯗꯨꯝ
ꯅꯥꯗꯦꯕꯥ ꯅꯨꯡꯁꯤ ꯅꯨꯡꯁꯤꯕꯒꯤ ꯑꯗꯨꯝ ꯅꯥꯗꯦꯕꯥ ꯀꯟꯅ ꯐꯨꯔꯁꯨ ꯅꯥꯗꯦ ꯕꯥ ꯅꯨꯡꯁꯤꯔꯗꯤ ꯂꯥꯎ ꯗ ꯑꯣꯗꯦ ꯑꯁ ꯌꯥꯝꯅ ꯍꯥꯎꯕꯅꯦ ꯍꯦ ꯌꯥꯝ ꯅꯨꯡꯉꯥꯏꯕꯅꯦ꯫
ꯑꯗꯨꯗꯤ ꯑꯩ ꯑꯗꯨꯗꯤ ꯑꯩꯁꯨ ꯐꯨꯕ ꯂꯥꯛꯀꯦ ꯅꯪꯕꯨ꯫
ꯑꯁ ꯅꯪꯗꯤ ꯅꯪꯅ ꯐꯨꯔꯗꯤ ꯇꯣꯡꯉꯥꯟꯅꯤ ꯅ ꯑꯩ ꯑꯗꯨꯗꯤ ꯑꯩꯒꯤ ꯅꯨꯄꯥꯅ ꯐꯨꯕꯅꯤ ꯅꯨꯡꯁꯤꯕꯅꯤ ꯅꯨꯡꯁꯤꯕꯒꯤ꯫ ꯅꯥꯕꯗꫭ ꯅꯥꯕꯁꯨ ꯐꯥꯎꯗꯕꯅꯦꯕꯥ ꯅꯪꯗꯤ ꯑꯇꯣꯞꯄ
ꯍꯨꯔꯁꯨ ꯅꯥꯕꯥ ꯐꯥꯎ ꯗꯥꯕ
ꯅꯪꯗꯤ ꯃꯤ ꯑꯇꯣꯞꯄꯥ ꯅꯤꯅ ꯅꯪꯅ ꯐꯨꯔꯗꯤ ꯌꯥꯔꯣꯏꯅꯦ꯫
ꯑꯇꯣꯞꯄꯥ ꯅꯠꯇꯦ ꯑꯩꯁꯨ ꯑꯩꯁꯨ ꯅꯪꯒꯤ ꯅꯨꯄꯥꯅꯦ꯫ ꯏꯪꯒꯤ ꯑꯇꯣꯝꯕꯅꯤ꯫
ꯅꯠꯇꯦ ꯑꯥꯁ ꯑꯇꯣꯝꯕꯁꯤ ꯄꯥꯝꯗꯦꯗ ꯑꯇꯣꯝꯕꯗꯤ ꯄꯥꯝꯗꯦ ꯑꯩꯗꯤ
ꯑꯇꯣꯝꯕꯒꯤ ꯃꯈꯥ ꯃꯈꯥꯗ ꯑꯃꯨꯛ ꯊꯝꯒꯗꯕꯥ ꯃꯤꯗꫭ꯫
ꯑꯁ ꯑꯁꯤꯒꯨꯝꯕꯁꯤ ꯍꯧꯖꯤꯛꯀꯥꯟꯗꯤ ꯆꯠꯅꯗ꯭ꯔꯦꯕ ꯫ ꯍꯥꯟꯅꯗꯤ ꯆꯠꯅꯥꯔꯝ ꯃꯦꯕꯀꯣ ꯍꯧꯖꯤꯛꯀꯥꯟꯗꯤ ꯆꯠꯅꯗꯦ ꯑꯗꯨꯒꯨꯝꯕ ꯗꯣ꯫ ꯅꯪ
ꯑꯩ ꯅꯍꯥꯟ ꯀꯩꯅꯣꯗꯥ ꯂꯥꯛꯑꯒ ꯏꯁꯁ ꯏꯕꯥꯅꯤ ꯏꯆꯥꯗꯣ ꯀꯌꯥꯃꯨꯛ ꯀ꯭ꯂꯥꯁ ꯀꯌꯥ
ꯑꯩꯗꯤ ꯀꯥꯎꯕꯨ ꯀꯥꯎꯈ꯭ꯔꯦ ꯍꯦ ꯀꯨꯏꯔꯦꯕꯥ ꯍꯧꯖꯤꯛꯀꯥꯟ ꯄꯥꯎ ꯐꯥꯎꯅꯥꯗꯕꯗꯣ꯫
ꯏꯕꯥꯅꯤ ꯒꯤ ꯏꯆꯥꯗꯣ
ꯎꯝꯝ
ꯀꯂꯥ꯭ꯁ ꯀꯌꯥ ꯀꯥꯔꯕ꯭ꯔꯥ
ꯃꫭꯏꯗꯤ ꯈꯪꯗ꯭ꯔꯦ ꯑꯩ ꯂꯣꯏꯃꯛ ꯍꯨꯟꯗꯣꯛꯄꯤꯈ꯭ꯔꯦ ꯑꯉꯥꯡ ꯑꯣꯏꯔꯤꯉꯩꯗꯒꯤ ꯑꯗꯨꯒꯤ ꯀꯩ ꯀꯔꯤ ꯍꯥꯏꯁꯤꯔꯥ
ꯅꯪꯁꯨꯨ ꯃꯤꯅꯨꯡꯁꯤ ꯌꯥꯎꯃꯥꯟꯗꯦ ꯑꯗꯨꯗꯤ ꯂꯪꯊꯣꯛꯈ꯭ꯔꯕ꯭ꯔꯥ
ꯂꯪꯊꯣꯛꯈ꯭ꯔꯦꯕ ꯎꯝ ꯍꯣꯏ ꯂꯪꯊꯣꯛꯈ꯭ꯔꯦ ꯑꯗꯨꯒꯤ
ꯑꯣꯀꯦ ꯑꯣꯀꯤꯒ ꯄꯤꯖꯥꯕ ꯌꯥꯗꯔꯣ ꯂꯛꯊꯣꯛꯄ ꯁꯤꯔꯨꯛꯄꯨꯗꯤ
ꯆꯥꯔꫭꯏ ꯆꯔꯣꯢꯍꯦ ꯃꯣꯏꯗꯤ ꯀꯔꯝꯍꯥꯢꯅ ꯆꯥꯅꯤ ꯆꯥꯔꯣꯢ
ꯑꯣꯛꯁꯨ ꯆꯥꯕꯅꯦ
ꯆꯔꯣꯢ ꯆꯔꯣꯢ
ꯅꯣꯏ ꯅꯪ ꯀꯩꯅꯣꯗꯣ ꯂꯧꯅꯤꯡꯕꯗꯣ ꯂꯣꯏꯔꯕ꯭ꯔꯣ
ꯂꯣꯏꯔꯦ ꯉꯁꯤꯗꯤ ꯑꯁ ꯅꯨꯡꯁꯥ ꯀꯟꯃꯟꯕꯒꯤ ꯌꯨꯝꯗ ꯂꯩꯔꯦ ꯌꯨꯝꯗ ꯄꯣꯊꯔꯒ ꯂꯩꯌꯦ ꯎꯝ
ꯃꯤ ꯃꯆꯥꯗꯤ ꯌꯥꯝ ꯅꯨꯡꯉꯥꯏꯔꯦ ꯀꯣ ꯑꯉꯥꯡꯒ ꯂꯩꯔꯗꯅ ꯂꯧꯒ ꯆꯠꯂꯁꯤꯅ ꯢꯁ ꯑꯩꯁꯨ ꯅꯪ ꯑꯣꯟꯅꯤꯡꯈ꯭ꯔꯦꯗ
ꯎꯝ ꯂꯥꯛꯑꯣ ꯅꯣꯡꯃ ꯌꯦꯡꯕ ꯂꯥꯛꯑꯣ ꯐꯖꯅ
ꯑꯦ ꯅꯣꯏꯔꯝ ꯀꯩꯅꯣ ꯂꯩꯕ꯭ꯔꯥ ꯆꯨꯖꯥꯛꯀꯨꯝꯕ ꯌꯥꯝꯅ ꯂꯩꯕ꯭ꯔꯥ ꯑꯁ ꯆꯥꯅꯤꯡꯉꯤꯅꯦ ꯅꯣꯏꯒꯤ ꯆꯨꯖꯥꯛꯇꯣ ꯑꯁ ꯊꯥꯁꯨ ꯊꯥꯔꯛꯇꯦ ꯅꯣꯡꯃꯗꯁꯨ
ꯆꯥꯃꯟꯕꯒꯤ ꯆꯥꯁꯨ ꯆꯥꯅꯤꯡꯗ꯭ꯔꯦꯗ ꯌꯥꯝ ꯂꯩꯌꯦ ꯐꯥꯔꯝ ꯂꯩꯕꯒꯤꯀꯣ ꯆꯥꯕ ꯂꯥꯛꯑꯣ
ꯀꯩꯃ ꯅꯣꯏꯒꯤ ꯐꯥꯝ ꯂꯩꯕ꯭ꯔꯥ ꯑꯁꯦꯡꯕ ꯅꯣꯏꯒꯤ ꯐꯥꯝ ꯂꯩꯕ꯭ꯔꯥ ꯍꯥꯏꯕ
ꯂꯩꯌꯦꯕ ꯑꯗꯣ ꯂꯥꯛꯑꯣꯕ ꯂꯥꯛꯇ꯭ꯔꯗꯤ ꯄꯤꯔꯣꯏ ꯂꯥꯛꯂꯗꯤ ꯄꯤꯒꯦꯕ
ꯑꯗꯣ ꯊꯥꯔꯛꯑꯣꯅꯦ
ꯍꯧꯖꯤꯛꯀꯥꯟꯗꯤ ꯈꯔ ꯀꯩꯅꯣ ꯎꯝ ꯍꯩꯁꯤꯡ ꯐꯥꯗ꯭ꯔꯤꯌꯦ ꯅꯧꯔꯤꯌꯦ ꯅꯧꯔꯤꯑꯦ ꯍꯣꯏ ꯍꯣꯏ ꯅꯧꯔꯤꯑꯦ
ꯑꯣ ꯂꯨꯄꯥ ꯆꯥꯝꯃꯒꯤ ꯄꯤꯁ ꯀꯌꯥ ꯀꯌꯥꯃꯨꯛ ꯇꯧꯕ꯭ꯔꯥ
ꯂꯨꯄꯥ ꯆꯥꯝꯃꯉꯥꯒꯤ ꯇꯔꯨꯛ ꯈꯛꯇ ꯇꯧꯋꯦ ꯑꯩꯈꯣꯏꯒꯤꯗꯤ ꯆꯥꯎꯋꯦ ꯑꯗꯨꯒ ꯍꯥꯎꯁꯨ ꯍꯥꯎꯋꯦ ꯑꯗꯨꯒꯤ ꯎ
ꯑꯩꯒꯤꯗꯤ ꯀꯌꯥꯃꯨꯛ ꯇꯧꯔꯅꯤ ꯑꯁ ꯀꯥꯏꯗꯒꯤ ꯥꯎ ꯍꯧꯖꯤꯛ ꯊꯥꯗꯦ
ꯇꯥꯗꯦꯗ
ꯊꯥꯗꯧꯗ ꯑꯩꯈꯣꯢꯔꯣꯝꯗ ꯑꯗ ꯑꯩꯒꯤꯗꯤ ꯂꯨꯄꯥ ꯆꯥꯝꯃꯒꯤ ꯀꯌꯥꯃꯨꯛ ꯇꯧꯒꯗ꯭ꯔꯣ ꯑꯁ ꯊꯥꯕꯤꯔꯣꯅꯦ ꯀꯔꯤꯅꯣꯅꯦ ꯑꯁ ꯆꯥꯅꯤꯡꯉꯤꯅꯦ ꯅꯣꯏ ꯆꯨꯖꯥꯛꯇꯣ
ꯂꯨꯄꯥ ꯆꯥꯝꯃꯒꯤ ꯅꯪꯒꯤꯗꯤ ꯃꯉꯥ ꯈꯛꯇ ꯇꯧꯕꯤꯒꯅꯤ
ꯑ ꯑꯗꯣ ꯍꯥꯏꯔꯛꯀꯗꯕ ꯃꯥꯜꯂꯦꯕ ꯑꯗꯨꯁꯨ ꯇꯪꯈꯥꯏ ꯇꯪꯈꯥꯏ ꯈꯛꯇꯪ ꯇꯧꯔꯝꯗꯧ ꯃꯥꯜꯂꯦ ꯑꯗꯨꯒ
ꯍꯣꯏꯅꯦ ꯑꯗꯨꯅꯦ ꯑꯗꯨꯅꯦ
ꯄ ꯏꯔꯒꯣ
ꯍꯣꯏ ꯑꯗꯨꯒ ꯅꯪ ꯅꯪꯒꯤꯗꯤ ꯀꯩꯅꯣ ꯎꯝ ꯑ ꯌꯥꯝꯅ ꯇꯦꯟꯕ ꯑꯣꯏꯅ ꯄꯤꯒꯅꯤ ꯃꯤꯒꯤꯗꯤ ꯆꯥꯎ ꯆꯥꯎꯕ ꯄꯤꯌꯦꯕ ꯅꯪꯅꯗꯤ ꯇꯦꯟꯕ ꯑꯣꯏꯅ ꯄꯤꯒꯅꯤ
ꯑꯗꯣ ꯀꯔꯝ ꯀꯔꯝ ꯀꯥꯟꯗ ꯅꯣꯏꯗꯣ ꯂꯣꯛꯇꯧꯔꯤꯅꯣ ꯀꯔꯝ ꯀꯥꯟꯗ ꯍꯦꯛꯇꯣꯢꯅꯣ
ꯊꯥ ꯑꯃ ꯃꯇꯨꯡꯗ
ꯏꯁ ꯊꯥ ꯑꯃ ꯍꯦꯜꯂꯀꯥꯟꯗ ꯑꯗꯨꯝ ꯑꯗꯨ ꯀꯥꯟꯗ ꯑꯃꯨꯛꯀ ꯍꯥꯏꯔꯛꯎꯅꯦ ꯑꯁ
ꯍꯥꯏꯔꯛꯀꯦ ꯑꯩꯈꯣꯏꯗꯤ ꯌꯣꯟꯗꯕꯅꯦ ꯂꯥꯛꯔꯒ ꯆꯥꯎꯀꯔꯤꯅꯣ
ꯑꯗꯨꯗꯤ ꯄꯤꯁ ꯀꯨꯟꯃꯨꯛꯀꯨꯝꯕ ꯊꯥꯕꯤꯔꯛꯑꯣꯅꯦ
ꯀꯨꯟꯗꯤ ꯀꯅꯥ ꯒꯥꯔꯤ ꯚꯔꯥꯁꯨ ꯊ‍ꯣꯛ
ꯑꯩ ꯄꯤꯒꯦ ꯑꯗꯣ ꯆꯨꯖꯥꯛꯇꯣ ꯐ꯭ꯔꯤ ꯐ꯭ꯔꯤ ꯑꯣꯏꯅ ꯄꯤꯔꯣ ꯄꯤꯁ ꯀꯨꯟꯃꯨꯛ ꯊꯥꯕꯤꯔꯛꯑꯣ ꯑꯗꯨꯝ ꯅꯣꯏꯒꯤ ꯅꯪ ꯑꯉꯥꯡ ꯆꯥꯅꯤꯡꯉꯥꯏ ꯑꯆꯥꯄꯣꯠ ꯊꯥꯕꯤꯔꯛꯀꯦ
ꯆꯥꯅꯤꯡꯗꯦ ꯆꯥꯅꯤꯡꯗꯦ
ꯏꯁ
ꯑꯆꯥꯄ‍ꯣꯠ ꯌꯥꯝ ꯂꯩꯕꯗꯨꯗꯤ ꯑꯩꯈꯣꯏꯗꯤ ꯑꯩꯈꯣꯏꯗ
ꯔꯦꯁ ꯑꯗꯨ ꯑꯣꯏꯔꯁꯨ ꯑꯩꯈꯣꯏꯒꯤ ꯑꯆꯥꯄꯣꯠ ꯍꯦꯟꯅ ꯍꯥꯎꯕꯅꯤ
ꯆꯞ ꯃꯥꯟꯅꯩꯌꯦ ꯑꯗꯨꯁꯨ ꯑꯩꯈꯣꯏꯅ ꯁꯦꯝꯕꯅꯦ ꯑꯩꯈꯣꯏꯒꯤ ꯀꯝꯄꯅꯤꯅ ꯁꯦꯝꯕ ꯅ‌ꯦ ꯀꯔꯤꯅꯣ
ꯀꯔꯝꯕ ꯖꯒꯥꯗꯔꯣ
ꯅꯪ ꯍꯥꯏꯔꯁꯨ ꯈꯪꯔꯣꯏꯅꯦ
ꯏꯁ ꯑꯩ ꯂꯥꯛꯈ꯭ꯔꯦꯗꯥ ꯅꯣꯏ ꯌꯨꯝꯗ ꯑꯩ ꯑꯦ ꯅꯣꯏꯔꯣꯝꯗ ꯅꯣꯏꯔꯣꯝꯗ ꯑꯃꯔꯛꯇꯤ ꯂꯥꯛꯈ꯭ꯔꯦꯗ ꯑꯩꯗꯣ
ꯑꯗꯨꯅꯦ ꯑꯩꯈꯣꯏꯗꯤ ꯂꯩꯁꯥꯡ ꯃꯅꯥꯛꯇ ꯂꯩꯕꯅꯦ
ꯑꯣ ꯂꯥꯏꯁꯪ ꯃꯅꯥꯛꯇ ꯂꯩꯌꯦ ꯍꯥꯏꯕ ꯑꯣ
ꯂꯩꯁꯪ ꯃꯅꯥꯛꯇꯅꯦꯕ ꯑꯩꯈꯣꯏ ꯂꯩꯕꯗꯣ
ꯎꯝ ꯎꯝ ꯅꯣꯏ ꯅꯣꯏꯒ ꯙꯔꯃ ꯑꯃ ꯇꯣꯉꯥꯟꯕꯗꯣ
ꯀꯔꯤ ꯀꯔꯤ ꯍꯥꯏꯕ ꯍꯣꯏ
ꯑꯗꯨꯗꯣ ꯏꯃꯥꯇꯣꯟꯅꯤꯅꯦ
ꯍꯣꯏ ꯑꯣ ꯑꯣꯏꯔꯝꯅꯤ ꯑꯣꯏꯔꯝꯅꯤ
ꯑꯥ ꯂꯝꯕꯤ ꯃꯇꯥꯏꯗ
ꯍꯣꯏ ꯍꯣꯏ ꯍꯣꯏ ꯈꯪꯉꯦ ꯈꯪꯉꯦ
ꯃꯣꯏꯗ ꯆꯨꯖꯥꯛꯀ ꯊꯥꯗ꯭ꯔꯦꯖꯥꯠꯂꯣ ꯑꯁ ꯃꯣꯏꯁꯨ ꯊꯥꯗꯕ ꯃꯥꯜꯂꯦ ꯀꯣ ꯍꯥ
ꯃꯣꯏꯗ ꯍꯪꯉꯣꯕ ꯑꯩꯈꯣꯏꯁꯨ ꯀꯩꯅꯣ ꯃꯣꯏꯕꯨ ꯎꯗꯕ ꯀꯨꯏꯔꯦ
ꯔꯤ ꯀꯔꯤꯒꯤ
ꯎꯗꯕ ꯀꯨꯏꯔꯦꯕ ꯃꯣꯏꯁꯦ ꯀꯩꯅꯣ ꯊꯕꯛ ꯌꯥꯝ ꯀꯟꯕꯅꯦꯕ ꯑꯗꯨꯅꯦ ꯌꯨꯝꯗ ꯂꯩꯗꯕꯅꯦ ꯃꯣꯏꯗꯤ
ꯄꯨꯕꯤꯌꯣꯅ
ꯈꯪꯗ꯭ꯔꯦꯅꯦ
ꯄꯨꯕꯤꯌꯣ ꯃꯔꯛ ꯃꯊꯪ ꯃꯊꯪꯗꯗꯤ ꯀꯣ
ꯍꯣꯏ ꯍꯣꯏ ꯍꯣꯏ ꯄꯨꯒꯦ ꯀꯔꯤ ꯇꯧꯔꯒ ꯂꯩꯌꯦ ꯍꯧꯖꯤꯛꯇꯤ ꯉꯁꯤ ꯂꯧ ꯆꯠꯄꯗꯣ ꯑꯃꯨꯛ ꯉꯟꯅ ꯉꯟꯅ ꯍꯜꯂꯛꯄ꯭ꯔꯥ
ꯏꯁ ꯐꯝꯃꯒ ꯂꯥꯛꯌꯦꯗ ꯁꯦ
ꯑꯗꯣ ꯉꯟꯅ ꯍꯜꯂꯛꯄ꯭ꯔꯥ ꯍꯥꯏꯕ
ꯎꯝ ꯉꯟꯅ ꯍꯂꯛꯀꯗꯕ ꯃꯥꯟꯗꯦ ꯂꯧ ꯈꯣꯏꯕ ꯂꯣꯏꯔꯗꯤ ꯍꯜꯂꯛꯀꯗꯕ ꯃꯥꯜꯂꯦ ꯂꯧ ꯈꯣꯏꯕ ꯂꯣꯏꯗ꯭ꯗꯤ ꯐꯥꯎꯗꯤ ꯂꯩꯒꯗꯕ
ꯐꯥꯕ ꯂꯣꯏꯔꯕ꯭ꯔꯣ ꯅꯣꯏꯗꯤ ꯂꯧ ꯊꯥꯕ ꯂꯣꯏꯔꯕ꯭ꯔꯣ
ꯑꯩꯈꯣꯏ ꯂꯧ ꯂꯤꯡꯗꯦ ꯂꯧ ꯄꯝꯐꯦꯟ ꯍꯨꯟꯒꯅꯤ ꯂꯧꯐꯝ ꯑꯃꯗꯗꯤ ꯂꯣꯏꯁꯤꯜꯂꯦ ꯑꯅꯤ ꯋꯥꯠꯂꯤ ꯃꯁꯤꯅ ꯉꯁꯤ ꯈꯣꯏꯔꯕ ꯉꯁꯤ ꯈꯣꯏꯔꯒ ꯍꯌꯦꯡ ꯍꯨꯟꯒꯗꯕ
ꯎꯝ꯫
ꯍꯌꯦꯡꯅ ꯑꯗꯨꯗ ꯑꯃꯨꯛ ꯈꯣꯏꯔꯒ ꯍꯌꯦꯡ ꯍꯥꯡꯆꯤꯠ ꯑꯃꯨꯛ ꯍꯨꯟꯕ꯫
ꯅꯪ ꯑꯉꯥꯡ ꯀꯌꯥ ꯁꯨꯔꯖꯥꯠꯂꯣ ꯍꯟꯗꯛꯁꯤꯅ
ꯇꯔꯨꯛ ꯇꯔꯦꯠ ꯁꯨꯒꯗꯧꯔꯦ
ꯎꯝ ꯇꯔꯨꯛ ꯇꯔꯦꯠꯇꯤ ꯌꯥꯝꯗꯦꯗ ꯀꯨꯟꯃꯨ ꯑꯃꯨꯛꯀ ꯄꯣꯛꯊꯣꯛꯑꯣ ꯍꯥ
ꯑꯗꯨꯅꯦ ꯗꯔꯖꯟ ꯑꯃ ꯗꯔꯖꯟ ꯗꯔꯖꯟ ꯑꯃ ꯐꯥꯅꯤꯉꯥꯏ ꯄꯣꯛꯀꯅꯤ꯫
ꯄꯣꯛꯑꯣ ꯇꯝꯅꯔꯤꯀꯥꯟꯗ ꯄꯨꯡꯄꯣꯛꯇ ꯄꯣꯛꯑꯣ ꯀꯔꯤ
ꯄꯤ ꯇꯔꯨꯛ ꯄꯣꯛꯀꯅꯤ꯫
ꯢꯁ ꯑꯗꯨꯗꯤ ꯌꯥꯗꯦ ꯅꯨꯄꯥ ꯇꯔꯥ ꯅꯨꯄꯤ ꯃꯉꯥ ꯅꯨꯄꯥ ꯀꯨꯟ ꯅꯨꯄꯤ ꯃꯉꯥ ꯄꯣꯛꯑꯣ ꯅꯨꯄꯤꯗꯤ ꯀꯩ ꯑꯁ ꯄꯣꯛꯇ꯭ꯔꯁꯨ ꯌꯥꯔꯦꯗ꯫
ꯑꯗꯨꯅꯦ ꯑꯗꯨꯒꯤ ꯗꯔꯖꯟ ꯑꯃ ꯐꯥ ꯐꯥꯅꯤꯉꯥꯏ‌꯫
ꯍꯣꯏ ꯅꯪꯅ ꯅꯨꯄꯤ ꯄꯥꯝꯃꯗꯤ ꯅꯪꯅ ꯅꯨꯄꯤ ꯄꯥꯝꯃꯗꯤ ꯑꯗꯨꯝ ꯄꯣꯛꯄ ꯌꯥꯏꯗ ꯅꯨꯄꯤꯁꯨ ꯀꯩꯁꯨ ꯀꯥꯏꯕ ꯂꯩꯇꯦꯗ ꯄꯣꯛꯑꯁꯨ꯫ ꯄꯤꯁꯨ ꯃꯔꯝ ꯃꯣꯛꯑꯗꯤ ꯌꯥꯝ ꯐꯩꯅ꯫
ꯍꯣꯏ ꯍꯣꯏ
ꯅꯪ ꯑꯉꯥꯡꯁꯤꯅꯤ ꯖꯨꯀꯣꯠ ꯌꯥꯝ ꯆꯥꯒꯗꯕ ꯃꯥꯟꯗꯦꯗ꯫
ꯑꯁ ꯀꯥꯏꯗꯅꯣ ꯑꯃꯥꯗꯣ ꯀꯩꯅꯣ ꯊꯕꯛ ꯌꯥꯝ ꯍꯩꯌꯦ ꯃꯣꯏꯗꯤ ꯌꯥꯝ ꯏꯁꯃꯥꯔꯠ ꯇꯧꯕꯅꯦ꯫ ꯑꯩ ꯊꯕꯛ ꯁꯨꯅꯤꯡꯉꯥꯏ ꯂꯩꯇꯦꯕ ꯃꯣꯏꯅ ꯈꯠ ꯂꯣꯏꯅ ꯂꯣꯏꯅꯃꯛ ꯁꯨꯕꯤꯌꯦ꯫
ꯃꯆꯥ ꯊꯥꯒꯠ ꯊꯥꯒꯠꯄꯒꯤ ꯆꯥꯡꯅꯦꯕ ꯑꯁ ꯅꯪ ꯅꯪ ꯆꯥꯁꯤꯅ ꯖꯨꯒꯣꯠ ꯌꯥꯝ ꯆꯥꯗꯦ ꯍꯥꯏꯕꯗꯣ ꯈꯪꯉꯤꯅꯦ꯫ ꯍꯧꯒꯠꯄ ꯐꯥꯎ ꯉꯝ ꯍꯧꯒꯠꯄꯁꯨ ꯍꯩꯇꯦ꯫ ꯆꯥꯛ ꯆꯥꯕꯁꯨ ꯍꯩꯇ꯭ꯔꯤ ꯍꯧꯖꯤꯛꯐꯥꯎ ꯃꯊꯟꯗ ꯅꯪꯅ ꯏꯜꯂꯒ ꯑꯗꯨꯒ ꯆꯥꯛ
ꯑꯗꯣ ꯑꯩꯈꯣꯏꯅ ꯏꯜꯂꯒ ꯍꯧꯖꯤꯛ ꯐꯥꯎ ꯊꯕꯛ ꯁꯨꯕ ꯍꯩꯇꯕꯗꯣ ꯃꯣꯏꯗꯤ ꯀꯔꯤ ꯍꯥꯏꯁꯤꯔꯥ ꯑꯥ ꯀꯩ ꯑꯥ ꯅꯨꯄꯤ ꯅꯨꯄꯤꯁꯤꯡꯗꯤ ꯑꯩꯈꯣꯏꯅ ꯂꯨꯅ ꯇꯧꯒꯗꯕꯅꯤ꯫ ꯃꯣꯏꯗꯤ ꯂꯩꯁꯥ ꯐꯥꯔꯗꯤ ꯃꯤꯒꯤ ꯌꯨꯝꯗ ꯍꯧꯒꯠꯅꯤꯡꯗ꯭ꯔꯁꯨ ꯍꯧꯒꯠꯀꯅꯤ꯫ ꯊꯕꯛ ꯁꯨꯅꯤꯡꯗ꯭ꯔꯁꯨ ꯁꯨꯒꯅꯤ ꯑꯗꯨꯅ ꯌꯨꯝꯗ ꯂꯩꯕ ꯃꯇꯝꯗ ꯅꯨꯡꯉꯥꯏꯅ ꯊꯝꯒꯗꯕꯅꯤꯅꯦ꯫ ꯑꯗꯨꯒꯤ ꯇꯧꯕꯅꯤꯅꯦ ꯀꯩꯅꯣ ꯅꯪꯁꯨ ꯀꯔꯤ ꯍꯣꯏ ꯍꯣꯏ
ꯑꯩ ꯀꫭꯏꯈꯔꯒꯦ
ꯄꯤꯔꯣꯏ ꯑꯩꯗꯤ
ꯀꯔꯤꯒꯤ ꯑꯩ ꯑꯩꯕꯨ ꯃꯤ ꯐꯕ ꯅꯪ ꯄꯥꯛ ꯊꯦꯡꯅꯔꫭꯏ‌꯫
ꯑꯧ ꯑꯗꯨ ꯅꯪ ꯂꯧꯒꯦ ꯍꯥꯏꯔꯗꯤꯀꯣ ꯅꯪ ꯂꯧꯔꯒꯦ ꯍꯥꯏꯔꯗꯤ ꯑꯩ ꯑꯩꯈꯣꯏꯒꯤ ꯌꯨꯝꯗ ꯂꯩꯕ ꯇꯥꯕ ꯑꯩꯗꯤ ꯏꯆꯥ ꯅꯨꯨꯄꯤꯁꯤꯡꯕꯨ ꯂꯧꯕꯁꯤꯡ ꯂꯧꯕ ꯅꯨꯄꯥꯁꯤꯡꯗꯣ ꯑꯩꯈꯣꯏ ꯌꯨꯝꯗ ꯑꯗꯨ ꯌꯥꯔꯗꯤ ꯂꯧꯋꫭ ꯫
ꯂꯣꯏꯔꯦ ꯑꯗꯨꯕꯨꯗꯤ ꯅꯣꯡ ꯅꯤꯅꯤꯃꯨꯛ ꯂꯩꯔ ꯅꯪ ꯇꯨꯝ ꯅꯨꯡꯗꯥꯡꯗ ꯇꯨꯝꯃꯤꯀꯥꯟꯗ ꯆꯦꯟꯊꯣꯛꯑꯥ ꯂꯣꯏꯔꯦ ꯑꯗꯨꯕꯨ ꯀꯥꯏꯁꯨ ꯀꯥꯏꯕ ꯂꯩꯥꯇꯦ꯫
ꯅꯨꯄꯥꯁꯤꯡꯕꯨꯅ ꯇꯣꯉꯥꯟꯅ ꯆꯥꯍꯟꯒꯅꯤ ꯅꯨꯞ ꯄꯤꯁꯤꯡꯕꯨꯅ ꯃꯥ ꯃꯥꯒꯤ ꯅꯨꯄꯥꯁꯤꯡ ꯄꯨꯔꯛꯑꯒ ꯂꯩꯍꯟꯒꯅꯦꯕ꯫
ꯑ ꯑꯗꯣ
ꯎꯝ꯫
ꯑꯣ ꯀꯩꯁꯨ ꯀꯥꯏꯕ ꯂꯩꯇꯦ ꯂꯩꯒꯅꯤꯕ ꯂꯩꯕꯗꯣ ꯅꯪ ꯅꯨꯡꯗꯥꯡ ꯇꯨꯝꯃꯨ ꯅꯨꯡꯉꯥꯏꯅ ꯇꯨꯝꯃ ꯀꯥꯟꯁꯤꯗ ꯑꯩ ꯑꯗꯨꯝ ꯄꯨꯔ ꯆꯠꯈ꯭ꯔꯗꯤ ꯀꯔꯤ
ꯒꯦꯠ ꯂꯣꯏꯅꯃꯛ ꯒꯦꯠ ꯂꯣꯏꯅꯃꯛ ꯂꯣꯟ ꯂꯣꯟꯁꯤꯡꯒꯅꯤ ꯂꯣꯜꯂꯒ ꯀꯩꯅꯣ ꯆꯥꯕꯤꯁꯨ꯫ ꯆꯕꯤꯁꯨ ꯊꯝꯒꯅꯦꯕ
ꯑꯗꯨꯗꯤ ꯀꯩꯁꯨ ꯀꯥꯏꯕ ꯂꯩꯇꯦꯅꯦ ꯑꯗꯨ ꯅꯨꯡꯗꯥꯡꯗ ꯆꯦꯟꯊꯣꯛꯑ ꯂꯣꯏꯔꯦ ꯑꯗꯨꯕꯨꯗꯤ
ꯑꯁ ꯉꯝꯃꯔꯣꯏ ꯅꯪꯗꯤ ꯁꯨꯡꯉꯝ ꯉꯝꯃꯔꯣꯏ ꯌꯦꯡ ꯌꯦꯡ ꯌꯦꯡꯒꯗꯕꯅꯦ ꯉꯝꯃꯗꯤ ꯌꯥꯏꯑꯦ ꯉꯝꯗ꯭ꯔꯗꯤ ꯑꯗꯨꯗ ꯉꯝꯂꯗꯤ ꯆꯦꯜꯂꯣꯕ ꯀ꯭ꯔꯤꯁꯨ ꯀꯥꯏꯗꯦꯕ ꯎ ꯍꯌꯦꯡ ꯑꯩ ꯀꯨꯝꯁꯤꯗꯤ ꯀꯨꯝꯁꯤꯗꯤ ꯌꯥꯔꯣꯏꯍꯦ ꯑꯩ ꯊꯕꯛ ꯈꯔ ꯁꯨꯍꯟꯒꯦꯅꯦ ꯅꯠꯇ꯭ꯔꯗꯤ ꯅꯪ ꯐꯨꯕꯅꯤ ꯅꯪꯒꯤ ꯌꯨꯝꯗ ꯂꯥꯛꯑꯗꯤ
ꯏꯅꯁꯨꯨ ꯑꯩꯈꯣꯏꯔꯣꯝꯗ ꯂꯥꯛꯑꯗꯤ ꯊꯕꯛ ꯌꯥꯝ ꯁꯨꯅꯉꯥꯏ ꯂꯩꯔꯦ ꯅꯣꯏꯔꯣꯝꯗ ꯂꯩꯔꯀꯥꯟꯗ ꯈꯔ ꯐꯖꯅ ꯅꯨꯡꯉꯥꯏꯅ ꯌꯣꯛꯑꯣ ꯁꯨ ꯍꯥꯜꯂꯨꯅꯨ ꯊꯕꯛ
ꯑꯗꯣ ꯂꯨꯍꯣꯡꯒꯦ ꯍꯥꯏꯔꯗꯤ ꯇꯝꯒꯗꯕꯅꯦꯕꯅꯤꯡꯉ
ꯎꯝ ꯇꯝꯗ꯭ꯔꯁꯨ ꯌꯥꯔꯅꯤ ꯁꯤꯗ ꯑꯗꯨꯝ ꯑꯩꯅ ꯇꯝꯈ꯭ꯔꯒꯦ ꯁꯤꯗ
ꯅꯪ ꯇ ꯇ ꯗꯤ ꯀ꯭ꯔꯤꯁꯨ ꯀꯥꯏꯗꯦꯕ ꯑꯗꯣ ꯅꯪꯅ ꯇꯝꯗꯅ ꯑꯃꯨꯛꯀ ꯐꯨ ꯍꯜꯂꯗꯤ ꯅꯨꯡꯉꯥꯏꯇꯦꯕ ꯑꯗꯨꯅ ꯍꯥꯟꯅ ꯇꯝꯈꯤꯒꯦ ꯀꯨꯝꯁꯤꯗꯤ ꯊꯥꯔꯣꯏꯕ ꯅꯪꯅ ꯐꯖꯅ ꯇꯝꯒꯦ ꯍꯧꯖꯤꯛ ꯀꯔꯤ ꯁꯨ ꯀꯥꯏꯗꯦꯗ ꯂꯧꯑꯣꯗ
ꯂꯧꯔꯒꯦ ꯑꯩ ꯂꯧꯔꯒꯦ
ꯂꯧꯑꯣ ꯂꯧꯑꯣ
ꯑꯗ ꯑꯩꯒꯤꯗꯃꯛ ꯈꯥꯛꯄꯤꯔꯒ ꯂꯩꯔꯣ
ꯍꯣꯏ ꯍꯣꯏ ꯈꯥꯛꯄꯤꯒꯦ ꯎꯝ ꯑꯗꯣ ꯀꯩꯅꯣ ꯈꯔ ꯋꯥꯡ ꯆꯥꯎꯕꯗꯣ ꯊꯝꯃꯣꯔꯥ
ꯈꯔ ꯍꯣꯏ ꯈꯔ ꯋꯥꯡ ꯆꯥꯎ ꯈꯔ ꯉꯧꯔꯣꯛ ꯉꯧꯕꯗꯣ ꯋꯥꯡ ꯆꯥꯎꯕꯗꯣ ꯌꯥꯟ ꯈꯔ ꯇꯥꯕꯗꯣ ꯑꯗꯨ ꯊꯝꯕꯤꯌꯨ
ꯍꯣꯏ ꯃꯥꯗꯤ ꯃꯁꯛꯇꯤ ꯐꯖꯕꯅꯦ ꯑꯗꯨ ꯑꯣꯏꯔꯁꯨ ꯊꯕꯛ ꯊꯕꯛꯇꯤ ꯌꯥꯝ ꯇꯟꯕ ꯃꯤꯅꯤꯀꯣ
ꯑꯦ ꯊꯕꯛ ꯇꯥꯜꯂꯁꯨ ꯀꯩꯁꯨ ꯀꯥꯏꯕ ꯂꯩꯇꯦ ꯑꯩ ꯂꯩꯔꯤꯁꯤꯗꯤ ꯑꯩꯅ ꯋꯥꯔꯛꯑꯗꯤ ꯎꯝ